ꯑꫭ
ꯐꯥꯏꯅꯜꯂꯤ꯫
ꯇꯥꯕ꯭ꯔꯣ꯫
ꯇꯥꯏ ꯇꯥꯏ꯫
ꯑ ꯀꯩꯗꯧꯏꯅꯣ꯫
ꯍꯧꯖꯤꯛꯁꯦ ꯐꯣꯟ ꯁꯦꯝꯃꯒ ꯑꯃꯨꯛꯀ ꯗꯥꯎ ꯌꯥꯕꯒꯤ ꯇꯥꯕꯅꯦ꯫
ꯑꯥ ꯃꯥꯅꯦ꯫
ꯍꯦ ꯍꯦ꯫
ꯆꯥꯛ ꯆꯥꯔꯕꯣ꯫
ꯑꯩꯔꯣ ꯑꯩꯗꯤ ꯆꯥꯗ꯭ꯔꯤꯗ꯫ ꯏꯃꯥꯁꯤꯡꯗ ꯆꯥꯔꯒ ꯂꯩꯔꯦ ꯍꯣꯏ ꯆꯥꯗ꯭ꯔꯤꯌꯦ꯫ ꯅꯪꯗꯤ꯫
ꯑꯩꯗꯤ ꯆꯥꯇꯣꯛꯑꯦ꯫
ꯉꯁꯥꯡ ꯍꯥꯎꯕ ꯃꯥꯜꯂꯦ꯫
ꯌꯦꯟꯁꯥ ꯁꯥ ꯑ ꯆꯥꯏꯌꯦ ꯉꯁꯤ꯫
ꯑꯗꯨꯒ ꯅꯪꯒꯤ ꯈꯣꯟꯗ ꯇꯥꯕꯗ ꯈꯪꯉꯤꯕ꯫
ꯅꯪꯗꯤ ꯌꯥꯝ ꯊꯦꯡꯉꯦꯅ꯫
ꯍꯥꯥ꯫
ꯅꯪꯗꯤ ꯌꯥꯝ ꯊꯦꯡꯉꯦꯅ ꯆꯥꯛ ꯆꯥꯗꯦ ꯍꯥꯏꯕ꯫
ꯍꯣꯏ ꯍꯣꯏ ꯑꯩꯩꯅ ꯊꯦꯡꯅ ꯆꯥꯏ ꯍꯥꯏꯔꯗꯤ꯫ ꯑ ꯏꯚꯤꯅꯤꯡꯒꯨꯝꯗ ꯆꯥ ꯊꯛꯄꯀꯣ꯫
ꯑꯣ꯫
ꯑꯗꯨ ꯆꯥ ꯊꯛꯀꯦ ꯑꯗꯨꯒ ꯑꯩꯗꯤ ꯁꯨꯃꯥꯏꯅ꯫ ꯀꯨꯏꯅ ꯍꯛ-ꯍꯥꯏꯕ ꯇꯥꯔꯦ ꯆꯥꯛ ꯊꯦꯡꯉꯒ ꯆꯥꯕꯀꯣ꯫ ꯑꯗꯨ ꯂꯥꯝꯗ꯭ꯔꯤꯕ ꯃꯇꯝ ꯇꯥꯗ꯭ꯔꯗꯤ꯫ ꯑꯗꯨꯒꯤꯅꯦ꯫ ꯇꯥꯏꯀꯣ꯫ ꯇꯥꯕ꯭ꯔꯣ꯫ ꯍꯜꯂꯣ꯫ ꯇꯥꯕ꯭ꯔꯣ꯫